ꯏꯩꯅꯣ
ꯑꯣꯛꯆꯥꯛ ꯊꯣꯡꯒꯦ ꯍꯥꯏꯔꯒ ꯂꯩꯌꯦ꯫
ꯑ
ꯑꯩꯈꯣꯏꯗꯤ ꯍꯥ ꯑꯣ ꯊꫭꯡꯈ꯭ꯔꯦ꯫
ꯀꯩ ꯃꯊꯦꯜꯅꯣ
ꯎꯁꯣꯏꯒ ꯃꯩꯔꯦꯟ ꯎꯝ ꯎꯝ ꯎꯝ ꯃꯈꯨꯝ ꯑꯥ ꯃꯊꯛꯇ ꯉꯁꯥꯏ
ꯍꯣꯏ ꯋꯥ ꯉꯥꯡꯉꯥꯔꯨ ꯃꯤ ꯑꯅꯤ ꯌꯦꯟ ꯉꯥꯡꯕ ꯌꯥꯗꯦ ꯃꯈꯣꯟ
ꯀꯔꯤ ꯍꯥꯏꯕ꯭ꯔꯣ ꯃꯥꯏꯔꯦꯟ ꯀꯗꯥꯏꯒꯤꯔꯣ ꯍꯥꯏꯕ꯭ꯔꯣ
ꯀꯃꯥꯏ ꯐꯪꯕ꯭ꯔꯣꯅꯦꯕ ꯃꯥꯏꯔꯦꯟ
ꯃꯥꯏꯔꯦꯟ ꯑꯩꯅ ꯊꯥꯕ ꯆꯥꯕ ꯍꯧꯔꯦ꯫
ꯁꯥꯥꯖ ꯅꯩꯔꯦꯀꯣ
ꯑꯁꯦꯡꯕꯅꯦ
ꯎꯝ꯫
ꯑꯩꯅ ꯊꯥꯕ ꯑꯁ ꯀꯛ ꯀꯛ ꯂꯥꯎ
ꯉꯁꯤ ꯑꯌꯨꯛ ꯉꯁꯤ ꯋꯦꯗ꯭ꯔ ꯀꯃꯥꯏ ꯇꯧꯒꯦ꯫
ꯉꯁꯤꯁꯦ ꯅꯨꯡꯁꯥ ꯁꯥꯏ꯫ ꯁꯥ ꯅꯨꯡꯁꯥ ꯃꯨꯛꯀ ꯁꯥꯕ ꯅꫭꯡꯗꯤ ꯆꯨꯗꯦ ꯁꯥꯏ
ꯑꯣ ꯌꯨꯝꯗꫭ ꯀꯣꯜ ꯇꯧꯕ꯭ꯔꯣ꯫
ꯑꯁ ꯇꯧꯗꯦ ꯃꯣꯏ ꯊꯕꯛ ꯆꯤꯟ ꯃꯥꯜꯂꯦ꯫ ꯂꯧ ꯆꯠꯄꯒꯤ ꯂꯧ ꯂꯣꯏꯕ꯭ꯔꯥ ꯂꯣꯏꯗꯕ꯭ꯔꯥꯁꯨ ꯍꯥꯡꯁꯨ ꯈꯨꯨꯝꯗꯦꯅ ꯑꯣ
ꯑꯩꯗꯣ ꯑꯦꯌꯥꯔꯇꯦꯜꯗ ꯇꯧꯕ ꯑꯗꯨꯒꯤ
ꯃꯣꯏ ꯑꯁ ꯅꯦꯠꯋꯥꯛ ꯅꯨꯡꯉꯥꯏꯇꯕꯅꯦ ꯌꯨꯝꯗ
ꯎꯝ꯫
ꯅꯨꯞꯅꯦ ꯌꯨꯝꯒꯤ ꯅꯦꯠꯋꯥꯛꯁꯦ
ꯎꯝ ꯍꯨꯝ ꯉꯁꯤꯗꯤ ꯀꯩꯗꯧꯔ ꯂꯩꯔꯦ꯫
ꯑꯁ ꯉꯁꯤꯗ ꯗꯨꯀꯥꯟꯗ ꯌꯦꯡꯕ ꯆꯠꯂꯦꯕꯀꯣ
ꯎꯝ꯫
ꯌꯦꯡꯕ ꯆꯠꯄꯗꯣ ꯗꯨꯀꯥꯟꯁꯦ ꯊꯥꯗ ꯐꯥꯏꯚ ꯍꯟꯗ꯭ꯔꯦꯠꯅꯦ ꯍꯥꯏꯌꯦ
ꯑꯣ
ꯑꯗꯣ ꯗꯨꯀꯥꯟꯁꯦ ꯏꯁꯤꯡꯗꯤ ꯈꯔ ꯆꯪꯐꯝ ꯑꯣꯏꯕ ꯃꯣꯏ ꯄꯔꯦꯡꯗꯣ
ꯎꯣꯏ ꯅꯣꯡ ꯆꯨꯕ ꯍꯧꯔꯗꯤ ꯏꯁꯤꯡ ꯂꯥꯛꯎꯗ꯭ꯔꯥꯗꯤ
ꯅꯣꯡꯆꯨꯗꯤ ꯏꯁꯤꯡꯗꯤ ꯆꯪꯗꯤ ꯆꯪꯉꯦ ꯍꯥꯏꯕ ꯅꯂꯗꯤ ꯂꯩꯌꯦ ꯑꯗꯨ ꯑꯣꯏꯔꯁꯨ ꯍꯥꯏꯋꯦ ꯑꯃꯈꯛ ꯂꯥꯛꯄꯒꯤ ꯗꯨꯀꯥꯟ ꯃꯣꯏꯒꯤ ꯄꯔꯦꯡꯗꯣ ꯑꯗꯣ ꯅꯣꯏꯅ ꯂꯧꯒꯦ ꯍꯥꯏꯔꯗꯤ ꯈꯜꯂꯣ ꯂꯧꯅꯤꯡꯗ꯭ꯔꯦꯗꯤ ꯂꯧꯅꯤꯡꯗ꯭ꯔꯦ ꯅꯣꯏ ꯑꯄꯥꯝꯕꯅꯦꯗꯤ ꯍꯥꯏꯌꯦ ꯑꯗꯣ ꯊꯥꯗ ꯐꯥꯈꯤꯗ꯭ꯔꯦ ꯉꯛꯄꯅꯦꯗꯤ ꯍꯥꯏꯌꯦ ꯑꯗꯣ
ꯑꯗꯣ ꯏꯁꯤꯡ ꯆꯪꯕ ꯈꯣꯠꯄ ꯍꯧꯖꯤꯛ ꯈꯔ ꯇꯥꯕ ꯌꯥꯗ꯭ꯔꯣ
ꯁꯦꯝꯃꯒ ꯐꯝꯒꯦ ꯍꯥꯏꯔꯦ ꯐꯝꯕ ꯇꯥꯕꯅꯤꯅ ꯃꯐꯝ ꯂꯩꯇ꯭ꯔꯦ
ꯑꯣꯝ
ꯃꯐꯝꯗꯤ ꯂꯩꯇꯕ ꯍꯥꯏꯕꯗꯤ ꯑꯇꯣꯞꯄ ꯄꯩꯁꯥ ꯊꯣꯛꯐꯝ ꯂꯩꯇꯕꯒꯤ ꯑꯣꯛ ꯉꯥꯛꯛꯇ ꯕꯣꯏꯂꯔ ꯉꯛꯇꯣ ꯌꯣꯛꯑꯒ ꯂꯩꯔꯗꯤ ꯃꯔꯝꯗꯣ ꯁꯦꯕꯥꯁꯨ ꯆꯪꯕ ꯃꯤꯁꯨ ꯋꯥꯕ ꯑꯗꯨꯒꯤ ꯑꯗꯨꯝ ꯐꯝꯂꯒ
ꯍꯣꯏ ꯍꯣꯏ ꯍꯥꯏꯕꯤꯈ꯭ꯔꯕ
ꯍꯣꯏꯗꯤ ꯍꯥꯏꯗ꯭ꯔꯤꯗ
ꯑꯗꯨ ꯃꯤ ꯑꯇꯣꯞꯄꯁꯨ ꯌꯦꯡꯅꯤꯡꯉꯥꯏ ꯂꯥꯛꯑꯦ ꯍꯥꯏꯕ꯭ꯔꯥ
ꯎꯝ ꯃꯤꯗꯤ ꯂꯥꯛꯇꯧꯕ ꯃꯂꯦꯗ ꯑꯗꯣ ꯍꯌꯦꯡ ꯋꯥꯏ ꯀꯨꯏꯅ ꯂꯩꯔꯗꯤ ꯃꯤꯅ ꯑꯗꯨꯝ ꯂꯧꯔꯅꯦꯕ ꯁꯣꯏꯗꯅ ꯁꯤ ꯃꯐꯝꯅꯤꯗꯤ ꯇꯂꯣꯞ ꯆꯥꯕ ꯕꯤꯖꯤꯅꯦꯁ ꯇꯧꯕ ꯄꯨꯂꯞ ꯆꯥꯗꯕ ꯑꯩꯈꯣꯏꯅ ꯑꯗꯨꯃꯛꯇꯅꯦꯕ
ꯎꯝ
ꯑꯗꯨꯒꯤ ꯍꯌꯦꯡ ꯍꯪꯆꯤꯠ ꯄꯩꯁꯥ ꯑꯗꯨꯝ ꯗꯔꯀꯥꯔ ꯂꯩꯒꯗꯕꯅꯤꯅ ꯀꯔꯤ ꯀꯔꯤꯅꯣ ꯁꯨ ꯊꯥꯗ ꯐꯥꯏꯚ ꯍꯟꯗ꯭ꯔꯦꯠ ꯉꯥꯛꯇꯅꯦꯕꯀꯣ ꯑꯗꯣ ꯏꯁꯤꯡ ꯆꯪꯕꯗꯣ ꯁꯦꯝꯒ ꯂꯩꯁꯤꯔꯥ ꯀꯃꯥꯏꯅ ꯇꯧꯁꯤꯔꯥ ꯏꯁꯤꯡꯕꯨꯗꯤ ꯆꯪꯗꯤ ꯆꯪꯉꯦ ꯑꯗ ꯃꯣꯏ ꯄꯔꯦꯡꯗꯤ ꯂꯣꯏꯅ ꯍꯥꯏꯌꯦꯕꯀꯣ ꯃꯣꯏꯅ
ꯎꯝ ꯎꯝ
ꯑꯗꯨ ꯍꯌꯦꯡ
ꯈꯤꯇꯪ ꯈꯤꯇꯥꯡ ꯆꯪꯕ꯭ꯔꯥ ꯅꯠꯇ꯭ꯔꯒ ꯃꯌꯥꯡ ꯃꯌꯥꯝ ꯆꯪꯕꯒꯤꯔ ꯀꯃꯥꯏꯅ ꯇꯧꯕ꯭ꯔꯥ
ꯌꯥꯝꯗꯤ ꯈꯪꯗꯦꯅꯦ ꯑꯗꯣ ꯅꯣꯡ ꯆꯨꯕ ꯃꯇꯝꯗ ꯃꯔꯛ ꯑꯃꯨꯛꯀ ꯃꯣꯏꯒꯤꯗ ꯌꯦꯡꯕ ꯆꯠꯁꯤꯔꯥ ꯍꯥꯏꯕ ꯈꯟꯕ ꯀꯃꯥꯏꯅ ꯏꯁꯤꯡ ꯂꯦꯕꯦꯜꯗꯨ ꯂꯩꯕ꯭ꯔꯥ ꯍꯥꯏꯕꯗꯣ
ꯃꯌꯥꯝ ꯆꯨꯔꯛꯑꯗꯤ ꯁꯤꯁꯦ ꯅꯣꯡ ꯆꯨꯕꯗꯤ ꯍꯧꯗ꯭ꯔꯤ
ꯅꯣꯡ ꯆꯨꯕꯁꯦ ꯖꯨꯂꯥꯏ ꯖꯨꯂꯥꯏ ꯃꯅꯨꯡꯗꯤ ꯂꯩꯕ ꯌꯥꯔꯣꯏꯗꯣ ꯑꯥꯒꯁ ꯁ ꯀꯨꯝꯕꯁꯦ ꯂꯩꯕ ꯍꯧꯔꯦ ꯈꯔ ꯇꯣꯛꯀꯅꯤꯅ ꯑꯩ ꯅꯣꯡꯗꯣ ꯑꯕꯥꯁ
ꯅꯗ ꯁꯦꯞꯇꯦꯝꯕꯔ ꯁ ꯁꯦꯞꯇꯦꯝꯕꯔ ꯑꯣꯛꯇꯣꯕꯔ ꯁꯦꯞꯇꯦꯝꯕꯔꯗꯨꯁꯨ ꯅꯣꯡꯆꯨꯔꯏꯅꯦ
ꯁꯦꯞꯇꯦꯝꯕꯔ ꯆꯨꯔꯁꯨ ꯖꯨꯟ ꯖꯨꯂꯥꯏꯒꯨꯝꯗꯤ ꯆꯨꯔꯣꯏꯅ
ꯎꯝ ꯑꯗꯨ ꯑꯣꯏꯔꯁꯨ ꯇꯝꯕꯗꯤ ꯉꯝꯗꯦꯕꯣ
ꯈꯪꯅꯕ ꯑꯗꯨꯒꯤ ꯃꯣꯏ ꯐꯥꯔꯃꯥꯁꯤꯁꯨ ꯄꯔꯦꯡ ꯑꯗꯨꯗ ꯂꯩꯕꯀꯣ ꯐꯥꯔꯃꯥꯁꯤꯁꯨ ꯂꯩꯕ ꯗꯨꯀꯥꯟꯁꯨ ꯂꯩꯕ
ꯅꯪꯒꯤ ꯎꯝ ꯃꯐ ꯑꯥ ꯀꯩꯅꯣꯝ ꯂꯥꯏꯁꯦꯟꯁꯒꯤꯗꯤ ꯍꯥꯏꯗꯦ
ꯃꯤ ꯂꯧꯅꯤꯡꯕ ꯂꯩꯇꯦ ꯍꯥꯏꯅꯦ ꯑꯗꯨꯒꯤꯗꯤ ꯀꯣꯟꯅ ꯇꯧꯔꯒꯦ ꯈꯟꯕ
ꯑꯗꯨꯗꯤ ꯑꯩ ꯍꯥꯏꯕꯗꯤ ꯃꯣꯏ ꯀꯩꯅꯣꯝ ꯂꯩꯕ꯭ꯔꯥ ꯍꯥꯏꯕ
ꯂꯩꯌꯦ ꯍꯥꯏꯕ ꯉꯥꯛꯇꯀꯣ ꯑꯩ ꯑꯃ ꯍꯪꯉꯦꯕ ꯗꯨꯒꯤ ꯃꯣꯏ ꯂꯩꯁꯦꯟꯁ ꯅꯝꯕꯔꯗꯣ
ꯎꯝ
ꯊꯝꯂꯒ ꯂꯩꯕꯗꯨ ꯎꯕ ꯑꯗꯨꯒꯤ ꯍꯪꯂꯁꯨ ꯀꯥꯟꯅꯔꯣꯏ ꯍꯥꯏꯕꯒꯤ ꯇꯨꯃꯤꯟꯅ ꯂꯩꯕ
ꯎꯝ ꯅꯣꯏ ꯈꯨꯟꯗꯒꯨꯝꯕ ꯐꯝꯅꯤꯡꯕ ꯂꯩꯔꯗꯤꯀꯦ ꯅꯣꯏ ꯈꯨꯟꯗꯤ ꯂꯩꯕ꯭ꯔꯥ
ꯑꯩꯈꯣꯏ ꯈꯨꯟꯗꯁꯨ ꯑꯩꯈꯣꯏ ꯈꯨꯟꯃꯛꯇꯤ ꯑꯃ ꯑꯅꯤꯕꯨꯗꯤ ꯂꯩ ꯑꯩ ꯑꯃꯕꯨꯗꯤ ꯂꯩ ꯑꯗꯨ ꯑꯣꯏꯔꯁꯨ ꯃꯆꯦꯗꯣ ꯗꯥꯛꯇꯔꯅꯤ ꯍꯥꯏꯕꯀꯣ
ꯅꯠꯇꯦ ꯗꯣꯛ ꯗꯣꯛꯇꯔꯗꯨꯒ ꯅꯣꯏꯒ ꯃꯥꯟꯅꯗꯦꯗꯅ
ꯎꯝ
ꯑꯗꯣ ꯃꯣꯏ ꯈꯨꯟ ꯇꯝ ꯇꯝꯕ ꯂꯩꯕ꯭ꯔꯥ ꯑꯗꯨꯝ ꯌꯦꯡꯉꯣꯗꯅ
ꯇꯝꯕ ꯂꯩꯕ꯭ꯔꯥ ꯂꯩꯇ꯭ꯔꯗꯤ ꯈꯪꯗꯦ ꯑꯁ ꯐꯥꯔꯃꯁꯤ ꯑꯆꯧꯕꯗꯤ ꯍꯥꯡ ꯕꯗꯤ ꯂꯩꯇ꯭ꯔꯤ
ꯑꯗꯨ ꯃꯣꯏ ꯎꯝ ꯗꯥꯛꯇꯔ ꯇꯪ ꯑꯣꯏꯕꯒꯤ ꯁꯨꯝ ꯍꯥꯡꯕꯒꯤ ꯑꯣꯏꯔꯝꯃꯗꯤ ꯀꯅꯥ ꯈꯪꯅꯤ
ꯁꯨꯝ ꯍꯥꯡꯕ ꯃꯥꯜꯂꯦ ꯃꯅꯥꯎ ꯅꯨꯄꯤꯅ ꯌꯣꯜꯂꯦ ꯍꯥꯏꯕ꯭ꯔꯥ ꯃꯣꯏꯗꯣ ꯌꯣꯟꯕꯗꯤ ꯀꯨꯏ ꯀꯨꯏꯈ꯭ꯔꯥ ꯃꯥꯜꯂꯦ ꯃꯣꯏꯗꯣ ꯑꯣ
ꯍꯣꯏ ꯑꯗꯨ ꯅꯪ ꯐꯝꯅꯤꯡꯉꯥꯏ ꯅꯠꯇꯦꯗꯅ
ꯎꯝ
ꯍꯪꯍꯜꯂꯣꯗꯅ ꯑꯗꯨꯗꯤ ꯃꯤꯌꯥꯝ ꯂꯥꯛꯇ꯭ꯔꯁꯨ
ꯏꯅꯥꯛ ꯈꯨꯟꯕꯅꯤꯅꯀꯣ ꯃꯣꯏꯗꯣ ꯂꯧ ꯄ ꯉꯝꯒꯅꯤꯕ ꯃꯔꯝꯗꯨ ꯄ꯭ꯔꯥꯏꯖ ꯑꯗꯨꯁꯨ
ꯑꯗꯣ ꯀꯩꯅꯣꯝꯒꯤꯗꯤ ꯅꯠꯇꯦꯅꯦ ꯅꯣꯏ ꯃꯌꯥꯝ ꯃꯌꯥꯝ ꯍꯥꯏꯗ꯭ꯔꯁꯨ ꯊꯥꯗ ꯇꯔꯥꯒꯨꯝꯕꯇꯪ ꯐꯪꯉꯁꯨ ꯌꯥꯏꯅ
ꯈꯪꯗꯦꯅꯦ ꯍꯣꯏ ꯄꯥꯝꯕꯗꯁꯨ ꯑꯁ ꯃꯣꯏꯗꯨ ꯄꯩꯁꯥ ꯄꯥꯏꯕ ꯉꯥꯛꯇ ꯑꯩꯈꯣꯏꯒ ꯃꯥꯟꯅꯕ ꯌꯥꯗꯕ
ꯃꯥꯟꯅꯕ ꯌꯥꯕ ꯌꯥꯗꯕ ꯂꯩꯗꯅ ꯍꯥꯏꯅꯕ ꯃꯇꯨꯡ ꯏꯟꯅ ꯂꯩꯗꯅ ꯃꯣꯏ ꯄꯩꯁꯥ ꯄꯥꯏꯌꯦ ꯑꯗꯨꯃꯥꯏꯟ ꯇꯧꯋꯦ ꯈꯪꯅꯤꯉꯥꯏ ꯏꯀꯥꯏꯌꯦ ꯈꯣꯠꯂꯦ ꯑꯣꯏꯔꯗꯤ ꯐꯪꯗ꯭ꯔꯦ ꯇꯣꯛꯑꯦ
ꯑꯩꯈꯣꯏꯒ ꯃꯥꯟꯅꯕ ꯅꯠꯇꯦ ꯃꯣꯏꯁꯦ ꯑꯗꯨꯒꯤ
ꯃꯣꯏ ꯈꯨꯟ ꯃꯁꯦꯟ ꯀꯧꯅꯗꯦ
ꯈꯨꯟ ꯃꯁꯦꯟ ꯌꯨꯝ ꯌꯨꯝꯗꯁꯨ ꯀꯣꯏꯕ ꯆꯠꯅꯗꯦ ꯃꯣꯏꯗꯤ ꯃꯁꯥ ꯃꯁꯥꯒꯤ ꯊꯕꯛ ꯆꯠ ꯆꯠ
ꯎꯝ
ꯕꯦꯂꯤ ꯇꯥꯏꯞꯇ ꯑꯗꯨꯃꯥꯏꯅ ꯂꯩꯕꯀꯣ ꯑꯗꯨꯒꯤ
ꯎꯝ ꯑꯗꯨꯗꯤ ꯈꯪꯗ꯭ꯔꯦ ꯑꯗꯨ ꯌꯧꯔꯗꯤ ꯑꯗꯣ ꯃꯣꯏ ꯀꯩꯅꯣꯝ ꯂꯩꯌꯦ ꯍꯥꯏꯔꯗꯤ ꯍꯥꯡꯉꯦ ꯍꯥꯏꯗꯤ ꯃꯣꯏꯁꯨ ꯍꯥꯡꯕ ꯌꯥꯏꯅ ꯍꯌꯦꯡ ꯍꯌꯦꯡꯋꯥꯏ ꯅꯪꯒꯤ ꯁꯦꯝꯕꯗ ꯑꯃꯨꯛ ꯅꯣꯏ ꯍꯥꯡꯒꯦ ꯍꯥꯏꯔꯁꯨ ꯅꯣꯏꯒꯤ ꯁꯟꯗꯣꯛꯈ꯭ꯔ ꯃꯥꯟꯅꯔꯕꯅꯤꯅ ꯂꯩꯐꯝꯗꯣ ꯈ꯭ꯔ ꯃꯥꯟꯅꯔꯕꯅꯤꯅ ꯌꯥꯏꯗꯅ
ꯑꯗꯨꯒꯤ ꯑꯁ ꯍꯧꯖꯤꯛ ꯂꯧꯊꯣꯛꯑꯁꯨ ꯑꯃꯨꯛꯀ ꯐꯥꯏꯚ ꯌꯔꯁ ꯆꯠꯂꯅꯤꯕ ꯊꯥꯕꯤꯔꯕ ꯃꯇꯨꯡꯗ ꯑꯃꯨꯛꯀ ꯔꯦꯖꯤꯁꯇ꯭ꯔꯦꯁꯟ ꯃꯇꯨꯡꯗ ꯑꯃꯨꯛꯀ ꯑꯃꯨꯛꯀ ꯔꯤꯅꯤꯌꯨ ꯇꯧꯕ ꯑꯗꯨꯃꯥꯏꯅ ꯇꯧꯒꯅꯦꯕ
ꯄꯩꯁꯥ ꯆꯪꯉꯣꯏꯗꯅ ꯑꯗꯨ ꯀꯩꯅꯣꯝ ꯑꯃꯨꯛ ꯇꯧꯕꯗꯨꯗꯤ
ꯄꯩꯁꯥꯅꯦ ꯄꯩꯁꯥꯅꯦ
ꯀ꯭ꯌꯥ ꯀ꯭ꯌꯥ ꯆꯪꯗ꯭ꯌꯨꯖꯥꯠꯅꯣ
ꯃꯣꯏ ꯅꯥꯍꯟ ꯅꯍꯟꯅꯤ ꯑꯩꯒꯤ ꯇꯧꯕꯗꯣ ꯐꯥꯏꯚ ꯊꯥꯎꯖꯟꯗꯔ ꯆꯪꯈꯒ꯭ꯔꯦꯅꯦ
ꯑꯗꯣ ꯂꯤꯁꯤꯡ ꯃꯉꯥ ꯆꯪꯕꯗꯣ ꯑꯃꯨꯛ ꯀꯩꯅꯣꯝ ꯇꯧꯕ ꯀꯥꯟꯗꯁꯨ ꯂꯤꯁꯤꯡ ꯑꯃꯁꯨ ꯑꯃꯨꯛ ꯆꯪ ꯕ
ꯈꯪꯗ꯭ꯔꯤꯅꯦ ꯔꯤꯅꯤꯌꯨ ꯇꯧꯕ ꯇꯧꯕ ꯈꯣꯏꯗꯨ ꯈꯪꯗꯦ ꯍꯪꯁꯨ ꯍꯪꯗꯦ
ꯑꯗꯣ ꯑꯩꯈꯣꯏ ꯈꯨꯟ ꯃꯊꯛꯇ ꯒꯤ ꯇꯝꯕ ꯂꯩꯌꯦ ꯍꯥꯏꯗꯥꯏꯅꯦ ꯅꯪ ꯅꯣꯏ ꯑ ꯁꯤꯅꯤꯌꯔ ꯑꯗꯨ ꯃꯥꯗꯤ ꯀꯃꯥꯏꯟ ꯇꯧꯕꯖꯥꯠꯅ ꯍꯪ ꯗꯦ
ꯍꯪꯕꯤꯗꯦ ꯌꯥꯝ ꯄꯣꯡꯉꯦ ꯑꯗꯨꯒꯤ
ꯎꯝ ꯅꯣꯏ ꯅꯃꯥꯟꯅꯕꯤꯁꯤꯡꯗꯤ ꯀꯃꯥꯏꯟ ꯇꯧꯅꯔ
ꯃꯣꯏꯁꯨ ꯂꯧꯊꯣꯛꯅꯗꯦ
ꯅꯣꯏ ꯅꯣꯏꯒꯤ ꯇꯝꯃꯤꯟꯅꯕꯁꯤꯡꯁꯨ ꯂꯧꯊꯣꯛꯅꯕꯗꯨ
ꯂꯧꯊꯣꯛ ꯂꯧꯊꯣꯛꯅꯕ ꯂꯩꯇ꯭ꯔꯤ ꯑꯩꯅ ꯈꯪꯕꯗꯤ ꯀꯝꯄ꯭ꯌꯨꯇꯔ ꯇꯝꯕꯒꯨꯝꯕ ꯃꯁꯥ ꯃꯁꯥꯒꯤ ꯑꯗꯨꯝ ꯇꯧꯔꯒ ꯂꯩꯔꯤ ꯔꯦꯖꯤꯁꯇ꯭ꯔꯦꯁꯟ ꯅꯝꯕꯔꯁꯨ ꯂꯧꯊꯣꯛꯇꯕꯁꯨ ꯂꯩꯔꯤ ꯄꯤꯗꯕꯀꯣ ꯃꯣꯏꯗꯣ ꯀꯣꯏꯁꯪ ꯍꯡꯂꯒ ꯈꯨꯝꯗ꯭ꯔꯗꯤ ꯑꯗꯨꯝ ꯑꯃꯨꯛꯀꯥ ꯍꯟꯍꯟꯕ
ꯅꯪꯗꯤ ꯂꯧꯊꯣꯛꯑꯕ
ꯑꯩꯈꯣꯏ ꯕꯦꯁꯇꯗꯤ ꯀꯣꯏꯁꯟ ꯍꯡꯗꯕ ꯁꯤꯃꯤꯅꯥꯔ ꯑꯃ ꯇꯧꯔꯒ ꯇꯣꯛꯂꯒ ꯑꯗꯨ ꯅꯨꯃꯤꯠꯇ ꯐꯠꯄꯤꯕ ꯁꯤꯀꯦꯟ ꯕꯦꯁꯇꯗꯤ ꯑꯗꯨꯃꯥꯏꯅ ꯇꯧꯔꯒ ꯀꯣꯏꯁꯟ ꯍꯪꯕ
ꯑꯣ ꯅꯣꯏ ꯃꯃꯥꯡꯒꯤꯁꯨ ꯂꯣꯏ ꯀꯣ ꯂꯣꯏꯈ꯭ꯔꯦꯀꯣ
ꯎꯝ ꯀꯣꯏꯁꯟ ꯍꯪꯕꯒꯤ ꯄꯤꯗꯦ ꯍꯥꯏꯅꯦ ꯏꯃꯥꯅꯕꯤ ꯈꯔ ꯈꯣꯏ ꯐꯪꯗꯦ ꯍꯥꯏꯕ
ꯎꯝ ꯃꯣꯏ ꯀꯩꯅꯣꯝ ꯑꯣꯏꯔꯝꯒꯅꯤ ꯑꯗꯨꯗꯤ ꯑꯃꯨꯛ ꯍꯣꯡꯕ ꯑꯣꯏꯔꯝꯒꯅꯤ
ꯎꯝ ꯑꯣꯖꯥꯗ ꯃꯔꯤ ꯃꯉꯥ ꯆꯪꯂꯒ ꯀꯣꯏꯁꯟ ꯍꯪꯕ ꯑꯗꯣ ꯁꯤꯟꯗ꯭ꯔꯗꯤ ꯅꯦꯛꯁ ꯇꯥꯏꯝꯗ ꯑꯃꯨꯛꯀ ꯂꯥꯛꯑꯣ ꯑꯗꯨꯃꯥꯏꯅ ꯑꯗꯨꯝ ꯍꯥꯏꯔꯒ ꯍꯟꯍꯜꯂꯦ ꯍꯥꯏ
ꯀꯔꯤ ꯎꯄꯥꯏ ꯂꯩ
ꯈꯪꯗ꯭ꯔꯦꯅꯦ ꯑꯗꯨꯗꯤ ꯐꯔꯛ ꯌꯥꯝ ꯇꯥꯏꯏꯅꯦ ꯅꯣꯏꯒꯤꯗꯤ ꯑꯗꯨꯗꯤ
ꯑꯗꯨꯅꯦ ꯈꯔ ꯃꯤ ꯍꯩꯁꯤꯡꯕ ꯈꯣꯏꯅ ꯂꯝꯕꯤ ꯊꯤꯕꯤꯗꯤ ꯊꯤꯕꯤꯔꯦ ꯑꯁ ꯇꯝꯕ ꯂꯣꯏ ꯍꯥꯏ ꯍꯥꯏꯔꯒ ꯀꯔꯤꯁꯨ ꯇꯧꯗꯕꯒ ꯆꯞ ꯃꯥꯟꯅꯩꯌꯦ
ꯑꯌꯨꯛꯛꯇꯤ ꯀꯩ ꯍꯤꯟꯖꯥꯡ ꯆꯥꯔꯒꯦ?
ꯍꯥꯥ
ꯑꯌꯨꯛꯇꯤ ꯀꯩ ꯍꯤꯟꯖꯥꯡ ꯆꯥꯔꯒꯦ?
ꯑꯌꯦꯛꯇ ꯕꯤꯟꯁꯒ ꯎꯝ ꯇꯨꯔꯕꯣꯠꯒ ꯁꯖꯤ ꯁꯥ ꯑꯀꯪꯕꯒ ꯍꯥꯞꯄꯒ ꯆꯥꯏ꯫
ꯅꯩꯏꯀꯣ
ꯅꯩꯕꯅꯦ ꯅꯩꯕꯅꯦ
ꯀꯥꯏꯗꯒꯤꯅꯣ? ꯍꯧꯖꯤꯗꯤ
ꯂꯩꯔꯛꯄꯅꯤꯗ ꯂꯩꯗ꯭ꯔꯗꯤ ꯐꯪꯗ꯭ꯔꯦ꯫
ꯃꯣꯏ ꯔꯣꯝꯗ ꯃꯣꯏꯔꯣꯝꯗ ꯍꯥꯠꯄꯒꯤꯔꯥ ꯅꯠꯇ꯭ꯔꯒ ꯑꯥ ꯄꯨꯔꯛꯄꯔꯥ꯫
ꯑ ꯆꯤꯡꯗꯒꯤ
ꯑꯣ
ꯁꯤꯁꯤꯗꯤ ꯄꯥꯝꯕꯤ ꯑꯃ ꯐꯥꯎ ꯀꯛꯄ ꯌꯥꯗꯦ ꯕꯦꯔꯤ ꯏꯁꯇ꯭ꯔꯤꯛꯅꯦ꯫
ꯑꯣ
ꯌꯥꯝꯅ ꯂꯨꯕꯅꯦ ꯄꯥꯝꯕꯤ ꯑꯃ ꯐꯥꯎꯁꯨ ꯀꯛꯄ ꯌꯥꯗꯦ꯫
ꯑꯣ
ꯑꯩꯈꯣꯏꯗꯗꯤ ꯑꯦꯅꯤꯅꯤꯅ
ꯎꯝꯝ ꯍꯝ
ꯑꯩꯈꯣꯏꯗꯤ ꯄꯪꯌꯥꯏ ꯌꯥꯏꯅ
ꯍꯥꯥ
ꯑꯩꯈꯣꯏꯗꯤ ꯆꯠꯂꯒ ꯄꯪ ꯄꯪꯀꯇ ꯀꯛꯄ ꯌꯥ ꯌꯥꯏꯅ꯫
ꯍꯣꯏ